ꯀꯃꯥꯏ ꯀꯃꯥꯏꯟ ꯇꯧꯔꯤꯒꯦ
ꯅꯨꯡꯉꯥꯏꯔꯤ ꯌꯨꯝꯗ ꯂꯩꯕꯁꯤ ꯗꯨꯝ ꯋꯥꯏ
ꯆꯥꯛ ꯏꯁꯤꯡꯗꯤ
ꯆꯥꯛ ꯀꯟꯅ ꯊꯣꯡꯒꯠꯄ ꯍꯧꯔꯦ
ꯀꯩꯏꯟꯖꯥꯡ ꯀꯩ ꯏꯟꯖꯥꯡ ꯊꯣꯡꯗꯣꯏꯅꯣ
ꯁꯣꯏꯕꯨꯝ ꯏꯔꯣꯟꯒꯦꯅ ꯇꯧꯔꯤ
ꯎꯝ ꯉꯥꯗꯤ
ꯉꯥ ꯌꯥꯎꯗ‌ꯦ ꯀꯪꯉꯧ ꯉꯧꯔꯅꯤ
ꯀꯥꯡꯉ‌ꯣ ꯉꯧꯔꯒ ꯁꯣꯏꯕꯨꯝ ꯑꯝ ꯏꯔꯣꯜꯂꯒ
ꯎꯝ ꯐꯕꯧ ꯈꯔ ꯂꯩꯌꯦ ꯑꯗꯨ ꯈꯔ ꯉꯥꯎꯔꯅꯤ
ꯐꯕꯣꯡ ꯉꯧꯕꯗꯤ ꯍꯪꯒꯥꯝꯒꯨꯝꯕ ꯊꯣꯡꯕ ꯑꯗꯒꯤꯗꯤ ꯌꯣꯡꯆꯥꯛ ꯑꯝ ꯏꯔꯣꯝꯕꯒꯨꯝꯕ ꯄꯥꯟ ꯏꯔ‌ꯣꯝꯕꯒꯨꯝꯕꯗ ꯆꯥꯎ ꯌꯥꯗ꯭ꯔꯥ
ꯑꯗꯨꯅꯦ ꯏꯔꯣꯝꯕꯗꯣ ꯉꯥꯗꯤ ꯆꯥꯅꯤꯡꯕ ꯉꯥ ꯂꯩꯇꯝꯅꯤꯅ ꯐꯕꯧꯗꯨꯅ ꯏꯔ‌ꯣꯜꯂꯗꯤ ꯑꯥ
ꯀꯩꯅꯣꯗꯤ ꯅꯣꯏ ꯀꯣꯏꯕ ꯆꯠꯅꯤꯗ‌ꯣ ꯆꯠꯂꯨꯕ꯭ꯔꯥ ꯅꯍꯥꯟ ꯑꯉꯥꯡꯈꯩꯒ
ꯑꯗꯣ ꯑꯃ ꯀꯩꯅꯣ ꯇꯧꯗꯅꯅꯦ ꯌꯥꯗꯕ ꯑꯃ ꯌꯥꯎꯗꯅ ꯑꯃ ꯆꯠ ꯇ꯭ꯔꯦ ꯅꯣꯡꯃꯥꯏꯖꯤꯡ ꯂꯥꯛꯇꯣꯏꯁꯤꯗ ꯑꯣꯏꯅ ꯆꯠꯂꯁꯦꯅ ꯍꯥꯏꯅꯔꯦ
ꯐꯔꯦ ꯑꯗꯨꯗꯤ
ꯎꯝ
ꯄꯩꯁꯥꯗꯤ ꯀꯌꯥ ꯀꯌꯥ ꯈꯥꯏꯅꯕ ꯈꯣꯠꯅꯕ ꯍꯥꯏꯅꯒꯦ
ꯄꯩꯁꯥꯁꯦ ꯄꯨꯔꯥ ꯍꯥꯏꯅꯗ꯭ꯔꯤ ꯍ ꯑꯩꯈꯣꯏ ꯏꯔꯥꯏ ꯅꯨꯃꯤꯠꯇ ꯄꯨꯜꯂꯞ ꯄꯨꯜꯂꯒ ꯍꯥꯏꯅꯔꯁꯦꯅ ꯍꯥꯏꯅꯕꯅꯦ
ꯎꯝ
ꯆꯠꯂꯨꯁ‌ꯦꯗꯅꯥ ꯎꯝ ꯀ ꯀꯪꯂꯥ ꯆꯪꯉꯒꯅꯦ ꯑꯥ ꯎꯝ ꯀꯩꯅꯣꯗ ꯅꯝꯕꯣꯜꯗ ꯖꯦꯠ ꯒꯥꯔꯗꯦꯟ ꯖꯦꯠ ꯒꯥꯔꯗꯦꯟ ꯍꯥꯏꯌꯦ ꯑꯗꯒ ꯆꯠꯂ ꯁꯤꯔꯥꯅ ꯍꯥꯏ ꯌ ꯖꯣꯏꯁꯅꯥ ꯄꯥꯔꯛꯇꯤ ꯂꯣꯏ ꯆꯠꯅꯔꯦ ꯍꯥꯏꯕ ꯑꯃꯁꯨ ꯑꯃꯁꯨ
ꯖꯣꯏꯁꯅꯥꯗꯣ ꯑꯩ ꯆꯠꯇ꯭ꯔꯤ
ꯆꯇ꯭ꯔꯤꯌꯥ
ꯎꯝ ꯏꯃꯥꯟꯅꯕꯒꯤ ꯏꯃꯥꯟꯅꯕꯒꯤ ꯃꯣꯏꯒꯤ ꯃꯔꯤ ꯃꯣꯏ ꯃꯆꯤꯟ ꯃꯅꯥꯎꯒꯤꯗꯤ ꯑꯣꯏꯌꯦꯕꯀꯣ
ꯎꯝ
ꯂꯥꯛꯑꯣ ꯂꯥꯛꯑꯣꯗꯤ ꯌꯥꯝ ꯍꯥꯏꯕ ꯅꯝꯕꯣꯜ ꯃꯅꯨꯡꯗꯅꯦꯕ
ꯎꯝ ꯃꯥꯅꯦ
ꯑꯥ ꯑꯗꯨꯒꯅꯦ ꯑꯩ ꯑꯩꯗꯤ ꯁꯨꯡꯆꯠ ꯆꯠꯇ꯭ꯔꯦ ꯑꯗꯨ ꯃꯣꯏ ꯂꯦꯛ ꯄꯤꯆꯥꯕꯤ ꯀꯩꯀꯥ ꯂꯣꯏ ꯌꯥꯏ ꯍꯥꯏꯌꯦꯕ
ꯑꯥ ꯑꯥ ꯌꯥꯕꯅꯦ ꯂꯩꯌꯦ ꯍꯣꯇꯦꯜ ꯑꯣꯏꯅꯁꯨ
ꯑꯗꯨꯒ ꯑꯗꯨꯝ ꯀꯧꯔꯦ ꯑꯗꯣ ꯑꯩꯅ ꯃꯥꯗꯣ ꯀꯌꯥ ꯇꯤꯟꯅꯅꯤꯡꯗꯦ ꯗꯕ ꯑꯩꯅ ꯑꯗꯨꯗꯨꯒꯤ ꯆꯠꯄ ꯇꯟꯗꯅ ꯑꯗꯨꯝ ꯆꯠꯇ꯭ꯔꯕ
ꯍꯌꯦꯡꯗꯣ ꯊꯔꯣꯏ ꯆꯥ ꯆꯠꯂꯨꯁꯤꯔꯣ ꯅꯨꯃꯤꯗꯥꯡ ꯋꯥꯏꯔꯝ
ꯁꯦ ꯅꯨꯡꯗꯥꯡꯋꯥꯏꯔꯝ
ꯏꯃꯥꯒ ꯏꯃꯥꯁꯨ ꯆꯠꯂꯁꯦ ꯗꯥꯔꯝ ꯍꯣꯠꯅ ꯍꯧꯕꯅꯦ ꯑꯉꯥꯡꯁꯤꯡꯁꯦ ꯀꯩꯝ ꯄꯨꯊꯣꯛꯇꯦ ꯈꯣꯠꯇꯦꯅ ꯑꯩꯅ ꯍꯥꯏꯔꯨꯕ ꯍꯌꯦꯡ ꯆꯠꯁꯦꯌꯦ ꯊꯔꯣꯏ ꯆꯥꯕ
ꯑꯁ ꯌꯥꯝ ꯐꯔꯦ ꯂꯝꯄꯥꯛꯀꯤ ꯊꯧꯔꯣꯏꯗꯨꯗꯤ ꯀꯥꯏꯗ ꯇꯥꯡꯅ ꯃꯔꯣꯝ ꯇꯥꯡꯉꯤꯕ
ꯂꯝꯄꯥꯛꯀꯤꯗ‌ꯣ ꯅꯠꯇꯦ ꯑꯃ ꯀꯩꯅꯣ ꯁꯂꯥꯝꯒꯤꯗꯣ ꯃꯣꯏ ꯉꯥ ꯃꯔꯨꯝ ꯕꯣꯔꯥꯒ ꯑꯣꯏꯕ ꯑꯗꯨꯗꯣ ꯑꯥ ꯎꯝ
ꯒꯤꯗꯣ ꯑꯗꯨꯗꯤ ꯆꯣꯠꯆꯥ ꯆꯣꯠꯆꯥ ꯀꯩ ꯍꯥꯏꯅꯤꯀꯣ ꯆꯥꯃꯨꯛ ꯌꯣꯟ ꯆꯠꯂꯛꯑꯦ ꯆꯥꯗꯨꯒꯤ ꯃꯊꯛꯇꯃꯨꯛ ꯀꯩꯗꯩ ꯈꯪꯕ꯭ꯔ‌ꯥ ꯑꯩꯈꯣꯏ ꯕꯦꯀꯔꯤꯒꯤ ꯑꯆꯥꯄ‌ꯣꯠ ꯀꯤꯡꯕꯣꯜ ꯑꯃ ꯀꯤꯡꯕꯣꯜ ꯃꯆꯥ ꯃꯇꯨꯝ ꯃꯇꯨꯝ ꯇꯥꯕꯤꯝ ꯂꯩꯗꯥꯏꯅꯦ
ꯎꯝ
ꯑꯗꯨꯒ ꯇꯧꯔ ꯌꯣꯜꯂ‌ꯦ ꯏꯕꯦꯝ ꯀꯤꯂꯤ ꯆꯅꯥꯑꯣ ꯀꯩꯑꯣ ꯏꯁ ꯄꯛꯇꯕ ꯑꯃ ꯌꯥꯎꯔ‌ꯦ ꯍ‌ꯦꯟꯖꯥꯡꯁꯨ ꯌꯣꯜꯂꯤ ꯑ ꯇꯨꯀꯨꯠꯆꯕꯝ ꯌꯥꯎꯔꯛꯄꯗꯣ ꯉꯥꯥ ꯁ‌ꯦꯝꯕꯝꯁꯨꯃꯨꯛ ꯂꯩꯔꯤ
ꯂꯣꯏ ꯍꯦꯟꯖꯜꯂꯛꯄꯗꯣ ꯂꯣꯏꯅꯃꯛ ꯃꯥꯅ ꯑꯣꯀꯨꯄꯥꯏ ꯇꯧꯁꯜꯂꯛꯑꯦꯕ
ꯑ ꯍꯤꯟꯖꯥꯡꯗꯣ ꯑꯃꯨꯛ ꯇꯝꯅꯤ ꯄꯣꯠꯇꯨ ꯑꯃꯨꯛ ꯇꯝꯅꯤ ꯑꯁ ꯍꯣꯇꯦꯜ ꯐꯪꯒꯦ ꯇꯧꯅꯤꯒꯥꯏ ꯍꯥꯏꯖꯜꯂꯦ ꯑꯗꯨꯗꯕꯨ ꯍꯣꯇꯦꯜ ꯐꯝꯕ ꯌꯥꯗꯣꯔꯤꯕꯣ
ꯎꯝ ꯑꯗꯣ ꯊꯥꯒꯤ ꯂꯨꯄꯥ ꯂꯤꯁꯤꯡ ꯑꯅꯤ ꯄꯤꯌꯣ ꯍꯥꯏ ꯍꯥꯏꯕꯅꯦ ꯀ꯭ꯂꯕꯅ ꯑꯗꯣ ꯃꯣꯏ ꯈꯨꯝꯃꯛꯇꯦ ꯍꯥꯏ
ꯍꯣꯇꯦꯜ ꯐꯝ ꯍꯣꯇꯦꯜ ꯐꯝꯒꯦꯗꯤ ꯍꯥꯏꯔꯤꯔꯕ
ꯍꯣꯏ ꯐꯝꯒꯦꯅ ꯍꯥꯏꯔꯒꯗꯤ ꯃꯤꯒꯤ ꯄꯤꯌꯨ ꯍꯥꯏꯕꯗꯤ ꯄꯤꯐꯝ ꯊꯣꯛꯄꯗꯤ ꯄꯤ ꯇꯥꯕꯅꯦ ꯅꯠꯇ꯭ꯔꯥ
ꯃꯥꯅꯦ ꯃꯥꯅꯦ ꯂꯝꯄꯥꯛꯇꯤ ꯌꯥꯝ ꯀꯩꯅꯣ ꯇꯧꯋꯦ ꯌꯥꯝ ꯉꯥꯛꯁꯟꯅ ꯋꯥꯔꯤ ꯕꯣꯕ ꯑꯗꯨꯗꯨꯅ ꯇꯧꯔꯤ ꯄꯣꯠꯅꯤꯅ ꯍꯥꯏꯕꯅꯤ ꯥꯂꯩꯕꯅꯤꯅ ꯃꯣꯏꯅ ꯑꯃꯨꯛ ꯆꯈꯥꯏꯕ ꯈꯣꯠꯂꯝꯕ ꯃꯣꯠꯍꯟꯕ ꯈꯣꯠꯍꯟꯕ ꯇꯧꯔꯗꯤ ꯅꯠꯇ꯭ꯔꯥ
ꯍꯣꯏ
ꯑꯗꯨꯗꯤ ꯁꯟꯗꯦ ꯅꯨꯃꯤꯠꯇ ꯄꯨꯡ ꯀꯌꯥ ꯆꯠꯁꯦ ꯍꯥꯏꯅꯣ
ꯁꯟꯗꯦꯒꯤꯁꯤꯗꯤ ꯅꯨꯡꯊꯤꯟ ꯇꯥꯗꯧ ꯃꯥꯜꯂꯦꯕꯀꯣ
ꯑꯥ
ꯅꯨꯡꯊꯤꯅ ꯍꯥꯏꯁꯦ ꯑꯌꯨꯛꯀꯤ ꯆꯥꯛ ꯏꯁꯤꯡ ꯂꯣꯏꯔꯒ
ꯊꯧꯔꯣꯏꯗꯨꯅ ꯍꯌꯦꯡ ꯀꯩꯅꯣ ꯇꯧꯔꯁꯦ ꯄꯨꯡ ꯃꯔꯤ ꯑꯍꯨꯝ ꯃꯈꯥꯏ ꯃꯔꯤ ꯑꯗꯨꯋꯥꯏ ꯊꯣꯛꯄ ꯌꯥꯔꯦꯗ
ꯍꯣꯏ ꯍꯣꯏ ꯌꯥꯏꯌꯦ ꯑꯉꯥꯡꯈꯩ ꯁ꯭ꯀꯨꯜ ꯍꯜꯂꯛꯑꯒ
ꯌꯥꯝ ꯃꯃꯤꯡ ꯌꯥꯝ ꯆꯠꯂꯦꯀꯣ ꯑꯗꯨꯗꯣ
ꯎꯝ
ꯔ ꯂꯧꯧꯕꯅ ꯈꯪꯗꯦ ꯀꯣꯏꯕꯕꯁꯦ ꯄꯪꯆꯠ ꯆꯠꯅꯤꯡꯉꯦ ꯀꯩꯗꯧꯏꯅꯣ ꯈꯪꯗꯦ
ꯍꯣꯏ ꯌꯨꯝꯗ ꯂꯩꯕꯁꯦ ꯋꯥꯏ ꯍꯥꯏꯕ ꯁꯨꯝ ꯆꯠꯊꯣꯛꯈ꯭ꯔꯒ ꯐꯩ ꯍꯥꯏꯕ ꯎꯝ ꯑꯗꯩ ꯌꯨꯝꯗ ꯁꯨꯝ ꯂꯩꯔꯕꯅꯤꯅ ꯐꯣꯟꯁꯨ ꯑꯗꯨꯝ ꯌꯦꯡꯉꯦ ꯃꯤꯠꯁꯨ ꯅꯨꯡꯉꯥꯏꯇꯦꯕ
ꯃꯥꯅꯦ ꯊꯕꯛꯇꯨꯅ ꯑꯇꯣꯞꯄ ꯑꯗꯨꯗꯨ ꯀꯩꯅꯣ ꯇꯧꯗ꯭ꯔꯕꯅꯤꯅ ꯎꯝ ꯑꯗꯨꯃꯥꯏꯅ ꯇꯧꯗꯅ ꯅꯣꯡ ꯅꯣꯡ ꯅꯣꯡꯁꯤꯗꯤ ꯅꯨꯡꯉꯥꯏꯕ꯭ꯔꯥ ꯅꯣꯡ ꯇꯥꯕꯁꯦ ꯅꯨꯡꯁꯥ ꯁꯥꯕ ꯍꯦꯟꯃꯟꯕꯅꯤꯅ ꯅꯣꯡ ꯈꯤꯇꯪ ꯇꯥꯕꯁꯦ ꯋꯦꯗꯔꯁꯦ ꯈꯔꯕꯨ ꯐꯩ
ꯅꯨꯡꯁꯤꯠꯀꯠꯁꯤꯜꯂꯦ ꯅꯣꯡ ꯇꯥꯔꯛꯄꯗꯣ ꯀꯌꯥꯝ ꯏꯪꯉꯤ
ꯑꯗꯨꯅꯦ ꯅꯣꯏ ꯀꯥꯡꯒꯤꯗꯨꯅ ꯀꯃꯥꯏ ꯀꯃꯥꯏ ꯍꯥꯏꯅꯔꯒꯦ
ꯀꯥꯡꯁꯦ ꯂꯝ ꯂꯥꯞꯅꯗꯤ ꯆꯠꯅꯔꯒꯨꯝꯁꯦ ꯁꯀꯣꯟꯕꯧ ꯑꯣꯏꯅ ꯀ꯭ꯋꯥꯏꯊꯦꯟ ꯕꯖꯔ ꯁꯋꯥꯏꯋꯥꯏꯗꯒꯤ ꯑꯉꯥꯡꯈꯩꯗꯣ ꯊꯧꯔꯤ ꯉꯥꯛ ꯄꯥꯏꯍꯜꯂꯒ ꯁꯀꯣꯟꯐꯧ ꯆꯠꯂꯁꯦꯅ
ꯑꯗꯨꯁꯨꯌꯥꯏ ꯊꯥꯏꯅꯗꯤ ꯂꯥꯏꯈꯨꯔꯨꯝ ꯆꯠꯄꯒꯁꯦ ꯄꯨꯡꯉꯧ ꯐꯅꯦꯛ ꯑꯃ ꯏꯟꯅ ꯐꯤꯝ ꯇꯧꯔ ꯁꯦꯠꯅꯔ ꯆꯠꯅꯔꯝꯃꯤꯀꯣ ꯍꯧꯖꯤꯛꯁꯤꯅ ꯂꯥꯏ ꯈꯣꯏꯔꯝꯕꯁꯦ ꯔꯥꯅꯤ ꯁꯨꯠ ꯑꯣꯏꯅ ꯇꯧꯔꯦ ꯍꯥꯏ ꯕꯣꯔ ꯂꯥꯏ ꯈꯣꯏꯔꯝꯕꯒꯁꯦ ꯌꯦꯉꯨꯅꯦ ꯑꯈꯣꯏꯒꯤ ꯑꯩꯈꯣꯏꯅ ꯂꯩꯁꯥꯔꯤꯉꯩꯒꯤ ꯑꯩꯈꯣꯏꯅ ꯑꯉꯥꯡ ꯑꯣꯏꯔꯤꯉꯩ ꯍꯥꯛꯇꯛꯇ ꯄꯨꯡꯉꯧꯐꯅꯦꯛ ꯑꯃ ꯁꯦꯠꯂꯦꯀꯣ ꯑꯗꯩ ꯃꯣꯔꯦꯒꯤ ꯏꯅꯐ ꯐꯤ ꯑꯉꯧꯕ ꯑꯃꯒ ꯂꯩꯔꯝꯗ꯭ꯔꯅꯦ
ꯑꯥ
ꯑꯗꯨꯒ ꯏꯜꯂ ꯆꯠꯂꯝꯃꯦ ꯍꯥꯏꯕ ꯍꯧꯖꯤꯛꯀꯥꯟꯁꯤꯅ ꯑꯝꯇꯣꯏꯕ ꯔꯥꯅꯤ ꯔꯥꯅꯤ ꯃꯨꯀꯥ ꯃꯨꯀꯥ ꯑꯁꯦꯡꯕ ꯁꯨꯠ ꯁꯨꯠ ꯀ ꯇꯧꯔ ꯁꯦꯠꯂꯦ ꯍꯥꯏꯕ ꯑꯗꯨꯝ ꯁꯤꯁꯦ ꯃꯐꯝ ꯈꯨꯗꯤꯡꯃꯛ ꯂꯥꯏꯁꯪ ꯈꯨꯗꯤꯡꯃꯛꯇ ꯁꯦꯠꯅꯔꯦ ꯍꯥꯏꯕ
ꯎꯝ ꯑꯗꯨ ꯔꯥꯅꯤꯒꯤ ꯚꯦꯂꯨꯁꯦ ꯌꯥꯎꯁꯜꯂꯛꯇ꯭ꯔꯦ ꯍꯥꯟꯅꯗꯤ ꯌꯥꯝ ꯇꯥꯡꯅ ꯊꯝꯅꯔꯝꯃꯦꯕ ꯔꯥꯅꯤ ꯑꯃꯅꯤ ꯂꯩ ꯈꯤꯕꯗ ꯌꯥꯝ ꯇꯥꯡꯅ ꯂꯩꯅꯩꯗꯅ ꯇꯥꯡꯁꯨ ꯇꯥꯡꯉꯤ ꯑꯗꯣ ꯍꯧꯖꯤꯛ ꯀꯥꯟꯗ ꯕꯦꯂꯨꯁꯨ ꯌꯥꯎꯔꯛꯇꯦ ꯀꯃꯥꯏꯅ ꯇꯧꯏꯅꯣ ꯈꯪꯗꯦꯀꯣ
ꯍꯧꯖꯤꯛꯀꯥꯟꯁꯤꯅ ꯑꯁ ꯈꯪꯗꯦꯗꯅ ꯑꯃ ꯑꯗꯨꯝ ꯃꯁꯥꯏꯕꯨ ꯂꯥꯏ ꯈꯣꯏꯔꯝꯃꯁꯨꯅꯦ ꯑꯉꯥꯡꯕ ꯁꯨꯠ ꯈꯔ ꯑꯁ ꯂꯥꯏꯈꯣꯏꯔꯝꯕ ꯆꯠꯄꯒꯁꯦ ꯑꯦ ꯅꯪ ꯃꯠ ꯆꯨꯗ ꯌꯥꯛꯃꯜꯂꯦꯒ ꯍꯥꯏꯅꯔꯝꯃꯦ ꯍꯥꯏꯅꯗ꯭ꯔꯥ
ꯍꯣꯏ ꯍꯧꯖꯤꯛꯇꯤ ꯃꯆꯨ ꯃꯆꯨ ꯑꯌꯥꯛ ꯑꯌꯥꯛꯄ ꯑꯪ
ꯂꯥꯏ ꯈꯣꯏꯔꯨꯝ ꯆꯠꯄꯗꯕꯨ ꯀꯩꯅꯣ ꯃꯆꯨ ꯑꯗꯥꯝ ꯑꯌꯥꯛꯄ ꯁꯦꯠꯂꯛꯏꯗꯣ ꯑꯋꯥꯎꯕ ꯑꯃ ꯁꯦꯠꯂꯨ ꯌꯥꯗ꯭ꯔꯥ ꯍꯥꯏꯅꯔꯝꯃꯦꯕ ꯑꯗꯨ ꯍꯨꯖꯤꯛꯀꯥꯟꯗꯤ ꯑꯁ ꯈꯪꯗꯦ ꯃꯇꯝꯗꯨꯒꯤ ꯆꯠꯅꯕꯤꯔ ꯀꯩꯅꯣ ꯂꯒ꯭ꯌꯥꯟ ꯇꯥꯗ꯭ꯔꯦ ꯆꯠꯅꯕꯤꯕꯨꯗꯤ ꯆꯠꯅꯕꯤꯅꯦ ꯇꯧꯔꯛꯏꯁꯦ ꯆꯠꯅꯗꯅꯕꯨꯗꯤ ꯇꯧꯔꯛꯏꯅꯦ
ꯍꯣꯏ
ꯁꯣꯔꯥꯠ ꯀꯔꯤ ꯀꯔꯥꯁ ꯂꯥꯏ ꯌꯨꯝꯒꯤ ꯀꯔꯃ ꯑꯃ ꯀꯩ ꯑꯃ ꯊꯣꯛꯄꯗꯁꯨ ꯑꯉꯧꯕꯁꯨ ꯁꯦꯠꯅꯔꯦ ꯄꯤꯡ ꯀꯂꯔꯁꯨ ꯁꯦꯠꯅꯔꯦ ꯂꯣꯏ ꯁꯦꯠꯅꯔꯦ
ꯎꯝ ꯃꯄꯥꯟ ꯍꯛꯄꯒ ꯂꯣꯏ ꯁꯦꯠꯅꯔꯁꯤꯗꯤ
ꯁꯦꯠꯅꯔꯦ ꯃꯤꯒꯤꯅꯤꯅ ꯅꯨꯡꯉꯥꯏ ꯇꯤ ꯑꯗꯨ ꯃꯄꯥꯟ ꯍꯛꯄꯗꯣ ꯑꯗꯨꯗꯨꯗꯨꯀꯥ ꯍꯥꯏꯅꯕ ꯍꯧꯖꯤꯛꯇꯤ ꯑꯗꯨꯝ ꯑꯝꯇ ꯂꯩꯇ꯭ꯔꯦ ꯃꯔꯤ ꯃꯇꯥ ꯑꯣꯏꯒꯦꯔꯥ ꯑꯃ ꯑꯣꯏꯒꯦꯔꯥ ꯄꯨꯔ ꯑꯣꯜꯂꯦ
ꯑꯗꯣ ꯍꯧꯖꯤꯛꯀꯥꯟꯒꯤꯅꯦ ꯗꯦꯕ ꯀꯔꯃ ꯊꯣꯛꯄꯁꯤꯁꯨꯅꯦ ꯌꯨꯝ ꯌꯨꯝꯗ ꯊꯥꯏꯅ ꯗꯧꯅ ꯃꯤ ꯑꯃ ꯂꯩꯇꯕꯒꯤ ꯏꯃꯨꯡꯁꯦ ꯌꯥꯝ ꯀꯞꯅ ꯂꯥꯎꯅꯩꯗꯅ ꯍꯧꯖꯤꯛ ꯀꯞꯁꯨ ꯀꯞꯅꯈꯤꯗ꯭ꯔꯤ
ꯀꯞꯅꯗꯔꯦ ꯃꯥꯝꯇꯣꯛꯀ ꯈꯜꯂ ꯑꯩꯈꯣꯏꯅ ꯑꯉꯥꯡ ꯑꯣꯏꯔꯤꯉꯩ ꯃꯝ ꯑꯥ ꯀꯤꯕꯗ ꯃꯄꯥꯟꯒ ꯊꯣꯛ ꯉꯝꯗꯥꯃꯤꯗ ꯍꯣꯏ
ꯃꯤ ꯑꯃꯒꯤ ꯁꯣꯔꯥꯠ ꯆꯠꯄꯗ ꯑꯗꯨꯝ ꯌꯥꯎꯔꯤꯕ ꯃꯤ ꯂꯥꯛꯏꯕ ꯃꯤꯁꯨ ꯑꯗꯨꯝ ꯀꯞꯅꯩ ꯍꯥꯏꯕ ꯍꯧꯖꯤꯇꯤ ꯏꯃꯨꯡꯗꯨꯐꯥꯎ ꯀꯞꯅꯗ꯭ꯔꯦꯕ
ꯍꯣꯏ ꯑꯗꯨ ꯏꯃꯨꯡ ꯏꯃꯨꯡꯗꯨꯅ ꯀꯞꯊꯣꯔꯛꯄꯩ ꯃꯇꯨꯡ ꯏꯟꯅꯅꯤꯗ ꯍꯥꯏꯕꯗꯤ ꯌꯥꯝ ꯊꯨꯡꯃꯣꯏ ꯁꯣꯛꯅꯒ ꯌꯥꯝꯅ ꯀꯩ ꯍꯥꯏꯅꯤꯀꯣ ꯑꯗꯨꯃꯥꯏꯅ ꯇꯧꯕꯗꯗꯤ ꯃꯤꯁꯤꯡꯁꯦ ꯑꯗꯨꯝ ꯃꯄꯤ ꯇꯥꯟꯅꯩꯗꯅ ꯗꯩꯩ ꯃꯤꯁꯤꯡꯗꯣ ꯀꯞꯅꯗ꯭ꯔꯕꯅꯤꯅꯦ ꯏꯃꯨꯡ ꯃꯅꯨꯡꯗ ꯀꯞꯅꯗ꯭ꯔꯕꯅꯤ ꯀꯅꯥꯅ ꯀꯞꯄꯨꯅꯤ
ꯍꯣꯏ
ꯅꯠꯇꯦ ꯆꯠꯂꯤꯕ ꯑꯩꯈꯣꯏ ꯀꯥꯏꯗ ꯄꯤ ꯇꯥꯗꯣꯔꯤꯒꯦ
ꯑ
ꯑꯗꯨ
ꯅꯍꯥꯟ ꯅꯈꯣꯏ ꯃꯈꯥ ꯊꯡꯕꯥꯗꯒ ꯃꯤ ꯂꯩꯇ꯭ꯔꯤꯗꯣ ꯂꯩꯇꯦ ꯍꯥꯏꯕꯒꯤ ꯀꯩꯁꯨ ꯏꯁꯥꯗ ꯐꯥꯎꯗꯦꯕ ꯊꯥꯏꯟꯗꯤ ꯃꯤ ꯑꯃ ꯂꯩꯇꯕꯒꯁꯦ ꯌꯥꯝ ꯀꯤꯅꯔꯝꯃꯤꯗꯅ
ꯏꯁꯄꯤꯟꯅꯔꯅꯦ ꯍꯣꯏ ꯃꯥꯗꯤ ꯀꯩꯁꯨ ꯈꯟꯕꯤꯗꯦꯉꯣ ꯊꯥꯏꯟꯗꯤ ꯑꯩꯈꯣꯏ ꯂꯩꯔꯛ ꯃꯅꯨꯡ ꯆꯪ ꯀꯤꯌꯦ ꯃꯤ ꯑꯃ ꯂꯩꯇꯕꯗ
ꯑ ꯍꯧꯖꯤꯛꯇꯤ ꯀꯩꯝ ꯈꯟꯅꯈꯤꯗ꯭ꯔꯦ
ꯏꯁ ꯑꯩꯈꯣꯏ ꯅꯨꯄꯥ ꯁꯤꯕ ꯃꯇꯝꯗ ꯀꯩꯅꯣ ꯊꯣꯏꯕꯤꯒ ꯨꯖꯣꯖꯣꯒ ꯀꯞ ꯄꯨꯕꯗ ꯃꯌꯥꯝꯁꯦ ꯀꯞꯇꯕ ꯑꯝꯇ ꯌꯥꯎꯗꯦ ꯀꯩꯅꯣ
ꯍꯣꯏ ꯑꯗꯨꯅꯦ
ꯑꯉꯥꯡ ꯑꯅꯤꯗ ꯑꯩꯗꯤ ꯀꯥꯞ꯫ ꯀꯞꯇ꯭ꯔꯦꯕꯀꯣ ꯀꯞꯄꯗꯣ ꯍꯩꯇꯕꯅꯤꯅ ꯊꯃꯣꯏꯗꯕꯨ ꯀꯞꯄꯨꯗꯤ ꯀꯞꯄꯦ ꯑꯗꯨꯑꯣꯏꯁꯨ ꯂꯥꯎ ꯈꯣꯡꯉ꯫ ꯀꯞꯄꯗꯣ ꯍꯩꯇꯕꯅꯤꯅ꯫ ꯊꯣꯏꯕꯤꯒ ꯖꯣꯖꯣꯒ ꯀꯞꯄ ꯎꯕꯗ ꯃꯌꯥꯝꯁꯦ ꯍꯦꯛꯇ ꯀꯩꯅꯣ꯫ ꯑꯗꯨꯅꯤꯗ ꯏꯃꯨꯡ ꯃꯅꯨꯡꯗꯁꯨ ꯂꯩꯔꯦ ꯍꯥꯏꯁꯦ꯫
ꯍꯣꯏ ꯍꯣꯏ꯫
ꯑꯌꯨꯛꯇ ꯀꯩ ꯏꯟꯁꯥꯡꯆꯥꯒꯦ꯫
ꯁꯦꯕꯣꯠ ꯊꯣꯡꯉꯦ
ꯁꯦꯕꯣꯠꯁꯦ ꯅꯣꯏ ꯄꯥꯝꯕ꯭ꯔꯥ
ꯃꯔꯛꯇ ꯆꯥꯕꯩ ꯋꯥ ꯑꯩ ꯇꯣꯏꯅꯗꯤ ꯆꯥꯅꯤꯡꯇꯦ ꯑꯩꯗꯤ ꯏꯔꯣꯟꯕ ꯑꯣꯏꯅ ꯆꯥꯅꯤꯡꯉꯤ ꯁꯦꯕꯣꯠꯁꯦ ꯌꯦꯟꯗꯦꯝꯒꯒꯨꯝꯕ ꯀꯥꯔꯣꯠꯀ ꯍꯥꯞꯄꯒ
ꯑꯗꯨꯁꯨ ꯆꯥꯅꯤꯡꯗꯦ ꯑꯩꯅ ꯆꯥꯅꯤꯡꯉꯤꯅ ꯑꯃꯨꯛ ꯑꯩꯈꯣꯏꯒꯤ ꯉꯥꯔꯤ ꯑꯃ ꯐꯨꯃꯥꯏ ꯍꯥꯏꯕ꯭ꯔꯒ ꯉꯥꯔꯤ ꯐꯨꯃꯥꯏꯗꯣ
ꯑ ꯑ ꯑ
ꯑꯗꯨꯗꯨꯒ ꯉꯧꯔꯒ ꯁꯥꯟꯅꯩ꯫
ꯑꯣ ꯍꯥꯎꯕꯅꯦ ꯑꯗꯨꯁꯨ ꯑꯣꯏꯁꯤꯟꯗ ꯉꯧꯔꯒ꯫
ꯀꯥꯞꯇ ꯍꯥꯞꯄ ꯏꯔꯣꯟꯕꯒ ꯆꯥꯕꯗꯨ ꯆꯥꯅꯤꯡ
ꯎꯝ꯫
ꯏꯆꯥ ꯅꯨꯄꯤꯗꯤ ꯁꯦꯕꯣꯠꯀ ꯆꯥꯕꯤꯕꯖꯠꯅꯥꯠꯇꯦ꯫
ꯑꯥ꯫
ꯀꯤꯌꯥꯝꯕ꯭ꯔꯥ ꯀꯅꯅꯣ ꯌꯦꯟꯖꯥꯡ ꯆꯥꯗꯗꯥꯏꯅꯦ ꯅꯣꯏꯁꯣ꯫
ꯑꯩ ꯏꯆꯥ ꯅꯨꯨꯄꯥ ꯆꯥꯗꯕ ꯌꯥꯝ ꯂꯩ ꯏꯆꯥ ꯅꯨꯨꯄꯤꯁꯨ꯫ ꯅꯨꯄꯥꯗꯨꯅ ꯈꯔ ꯐꯩ ꯅꯨꯄꯤꯗꯨꯗꯤꯅꯦ꯫ ꯅꯨꯄꯤꯗꯨꯗꯤꯅꯦ ꯄꯥꯟ ꯆꯥꯗꯦ ꯆꯋꯥꯏ ꯆꯥꯗꯦ ꯁꯒꯣꯜ ꯍꯋꯥꯏ ꯆꯥꯗꯦ꯫ ꯑꯗꯒꯤ ꯀꯔꯤ ꯀꯔꯤꯅꯣ ꯌꯥꯝ ꯆꯥꯗꯕꯅꯦ ꯅꯨꯄꯤꯗꯨꯗꯤ ꯅꯨꯄꯥꯁꯤꯅꯅꯦ꯫ ꯆꯋꯥꯏ ꯀꯗꯤ ꯍꯩꯅꯗꯦ ꯌꯥꯗ꯭ꯔꯤꯅꯤꯅꯦ꯫ ꯎꯝ꯫ ꯄꯦꯠ ꯐꯅ ꯑꯗꯩ ꯍꯧꯖꯤꯛ ꯃꯥ ꯃꯣꯔꯣꯛ ꯁꯥꯕ ꯁꯤꯡꯖꯨꯒ ꯃꯃꯥꯟꯅꯕꯤ ꯀꯩ꯫ ꯀꯥ ꯁꯤꯡꯖꯨꯒ ꯆꯥꯃꯤꯟꯅꯕꯗꯤ ꯑꯗꯨꯝ ꯆꯥꯅꯤꯕꯀꯣ ꯑꯗꯨꯒ ꯌꯨꯝꯒꯤ ꯏꯔꯣꯝꯕꯗꯤ ꯆꯥꯗꯦꯕ ꯑꯥ꯫ ꯌꯨꯝꯒꯤꯏꯔꯣꯝꯕꯗꯤ ꯆꯥꯗꯦ ꯑꯗꯒꯤ ꯏꯁꯄꯥꯏꯁꯤ ꯅꯨꯗꯜꯁ ꯇꯤ ꯂꯣꯏ ꯆꯥꯅꯤ꯫ ꯑꯗꯨꯒ ꯏꯔꯣꯝꯕꯗꯤ ꯆꯥꯗꯦ ꯌꯨꯝꯒꯤ꯫
ꯑꯁ ꯈꯔ ꯈꯔ ꯆꯩ ꯉꯥꯡꯉꯥ ꯇꯧꯔꯛ꯫ ꯉꯥꯒ ꯅꯝꯐꯨꯗ ꯄꯤꯖꯕ ꯇꯝꯃꯣꯗ꯫
ꯎꯝ꯫
ꯃꯣꯏꯁꯨ ꯁꯝꯃꯔ ꯕꯦꯀꯦꯁꯟ ꯄꯤꯔꯤꯔꯥ꯫
ꯃꯗꯤ ꯁꯀꯨꯜ ꯆꯠꯄ ꯍꯧꯔꯦ꯫ ꯀꯤꯌꯥꯝꯕꯁꯨ ꯉꯁꯤꯗꯒꯤ ꯆꯠꯄ ꯍꯧꯔꯦ꯫
ꯑꯣ ꯅꯪ ꯉꯁꯥꯏ ꯊꯤꯟꯕ ꯎꯏꯌꯦ ꯀꯤꯌꯥꯝꯕꯗꯤ꯫
ꯎꯝ꯫
ꯆꯠꯈꯤꯕ ꯎꯕ ꯒꯥꯔꯤ ꯊꯧꯔꯒ꯫
ꯑꯣ꯫
ꯅꯣꯏ ꯕꯥ ꯉꯔꯥꯡ ꯆꯪꯒꯔꯦ꯫
ꯆꯪꯒꯔꯦ꯫ ꯉꯁꯥꯏ ꯁꯦꯕꯣꯠ ꯊꯣꯡꯉꯦ ꯍꯥꯏꯔꯒ ꯃꯥ ꯂꯩꯔꯤꯉꯩꯗꯗꯤ ꯊꯣꯡꯗꯦ ꯁꯦꯕꯣꯠ ꯆꯥꯅꯤꯡꯉꯛꯑ ꯃꯥꯜꯂꯦ ꯑꯃꯨꯛ꯫ ꯑ ꯊꯥꯏꯅꯗꯤ ꯌꯥꯝ ꯄꯦꯠꯄꯅꯦ ꯍꯥꯏꯕ ꯑꯩꯈꯣꯏ ꯕꯕꯥꯁꯨ ꯀꯥꯡꯁꯣꯏ ꯆꯥ꯫ ꯆꯥꯔꯝꯗꯦ ꯍꯪꯒꯥꯝ ꯆꯥꯔꯝꯗꯦ ꯁꯧ꯭ꯔꯤꯒꯁꯦ ꯅꯣꯡ ꯐꯥꯗꯣꯛꯅꯤ꯫ ꯑꯗꯒꯤ ꯀꯥꯡꯁꯣꯏꯒꯤ ꯄꯣꯠꯆꯩ ꯀꯌꯥ ꯆꯥꯔꯝꯗꯦꯕ ꯑꯩꯈꯣꯏ ꯏꯃꯨꯡꯗ꯫ ꯑꯩꯅ ꯂꯥꯛꯄ ꯅꯧꯔꯤꯉꯩꯗ ꯍꯪꯒꯥꯝ ꯑꯃ ꯁꯨꯡꯆꯥ ꯆꯥꯔꯝꯗ꯭ꯔꯦ꯫
ꯑ꯫
ꯊꯥꯎꯗ ꯇꯥꯔꯝꯃꯦ ꯍꯖꯤꯛꯇ ꯃꯥ ꯑꯍꯜ ꯑꯣꯏꯔꯒ꯫
ꯆꯥꯕꯗꯣ ꯀꯩꯅꯣ ꯇꯧꯔꯛꯄꯗꯣ ꯄꯪꯆꯥ ꯆꯥꯔ ꯄꯛꯆꯥ ꯆꯥꯔꯛ ꯍꯥꯏꯕꯗꯤ ꯈꯤꯇꯪ ꯆꯥꯔꯒꯁꯨ ꯑꯗꯨꯝ ꯑꯊꯣꯡ ꯑꯊꯣꯡ ꯆꯥꯔꯛꯄꯗꯣ
ꯍꯣꯏ ꯍꯣꯏ ꯌꯥꯔꯛꯇꯕ ꯍꯦꯜꯠꯇꯁꯨ ꯊꯥꯎ ꯁꯨꯝ ꯆꯥꯕꯗꯣ
ꯎꯝ
ꯆꯥꯒꯁꯤꯅ ꯊꯛꯑꯝꯃꯤꯁꯦ ꯑꯩꯈꯣꯏ ꯏꯃꯨꯡꯗ ꯑꯌꯨꯛ ꯉꯟꯇꯥꯁꯦ ꯆꯥ ꯑꯃ ꯊꯛꯑꯅꯤ ꯄꯨꯡ ꯑꯃ ꯑꯅꯤ ꯇꯥꯕꯁꯤꯗ ꯑꯃꯨꯛ ꯊꯛꯑꯅꯤ ꯅꯨꯡꯗꯥꯡ ꯋꯥꯏꯔꯝ ꯊꯦꯡꯑꯀꯥꯟꯗ ꯑꯃꯨꯛ ꯊꯛꯑꯅꯤ ꯅꯣꯡꯃ ꯇꯧꯔꯝꯃꯤꯁꯦ ꯍꯧꯖꯤꯛꯇꯤ ꯑꯃꯨꯛ ꯆꯥꯁꯦ ꯑꯃꯨꯛ ꯇꯣꯛꯈ꯭ꯔꯦꯗꯅ꯫
ꯎꯝ꯫
ꯍꯧꯖꯤꯛꯀꯥꯟꯗꯤ ꯍꯦꯜ ꯄ꯭ꯔꯣꯕ꯭ꯂꯦꯝ ꯃꯌꯥꯝ ꯂꯩꯅꯔꯝꯅꯤ ꯃꯤꯁꯤꯡꯁꯦ ꯆꯥꯕꯗ ꯂꯣꯏꯅꯃꯛꯁꯦ ꯆꯦꯛ ꯁꯥꯟꯅꯔꯛꯑꯦꯗꯅ ꯆꯥꯕꯗꯁꯨ ꯂꯣꯏ ꯂꯩꯔꯝꯕꯗꯣ ꯄꯣꯠ ꯈꯨꯗꯤꯡꯃꯛꯁꯦ꯫
ꯍꯣꯏ꯫ ꯑꯗꯨꯅ ꯆꯥꯕꯁꯦ ꯍꯧꯖꯤꯛꯀꯥꯟꯗꯤ ꯆꯦꯛꯁꯤꯟꯅꯔꯦꯗꯅ ꯀꯤꯟꯅꯔꯦꯗꯅ ꯆꯥꯕ꯫
ꯎꯝ ꯊꯥꯏꯅ ꯄꯪꯆꯥ ꯆꯥꯅꯔꯝꯃꯤꯀꯣ ꯑꯗꯨꯝ ꯅꯥꯁꯨ ꯅꯥꯗꯦꯀꯣ ꯊꯥꯏꯅꯗꯤ
ꯅꯥꯗꯦꯕꯣ
ꯎꯝ ꯍꯧꯖꯤꯛꯇꯤ ꯍꯧꯖꯤꯛꯇꯤ ꯈꯤꯇꯪ ꯁꯣꯏꯕ ꯌꯥꯗ꯭ꯔꯦ ꯆꯥꯕꯁꯨ
ꯍꯣꯏ
ꯑꯌꯨꯛꯇꯒ ꯇꯟꯒꯁꯦ ꯄꯥꯛꯆꯥꯥ ꯆꯥꯅꯔꯝꯃꯦꯕ
ꯎꯝ
ꯑꯩꯁꯨ ꯇꯟꯗꯤ ꯃꯔꯛ ꯃꯔꯛꯇ ꯆꯥꯅꯤꯡꯉꯤ ꯇꯣꯏꯅ ꯆꯥꯗ꯭ꯔꯁꯨ
ꯍꯣꯏ
ꯑꯃꯨꯛ ꯇꯧꯔꯛꯀꯦ ꯍꯣꯔꯦꯟ ꯌꯥꯔꯗꯤ ꯇꯧꯔꯛꯀꯦ ꯑꯩ ꯉꯁꯤꯒꯤ ꯌꯥꯗ꯭ꯔꯦ ꯇꯧꯕ
ꯍꯣꯏ ꯍꯣꯏ
ꯎꯝ ꯎꯝ